ꯅꯣꯏ ꯍꯧꯖꯤꯛ ꯇꯨꯡꯒꯒꯦ ꯇꯧꯑꯣꯏꯅꯦ
ꯅꯪꯒꯤ ꯐꯣꯟ ꯍꯦꯛ ꯂꯥꯛꯄ ꯇꯨꯝꯕꯨꯗꯤ ꯇꯨꯝꯗ꯭ꯔꯦꯗ ꯇꯨꯝꯗꯤ ꯇꯧꯕꯅꯤꯅ ꯀꯗꯧꯔꯤꯅꯣ ꯅꯪꯗ
ꯑꯩ ꯑꯩꯁꯨ ꯆꯞ ꯃꯥꯟꯅꯩꯗ ꯑꯩꯁꯨ ꯑꯗꯨꯝ ꯍꯤꯞꯂꯒ ꯂꯩꯌꯦ
ꯉꯁꯤꯗꯤ ꯊꯕꯛ ꯆꯠꯇ꯭ꯔꯣ
ꯎꯝ ꯅꯣꯡꯆꯨ ꯉꯁꯥꯏ ꯅꯣꯡ ꯆꯨꯕꯒꯤꯅꯦꯕ ꯑꯗꯨ
ꯑꯠꯆꯥ ꯅꯨꯡꯁꯥ ꯊꯣꯛꯄ꯭ꯔꯣ
ꯊꯣꯛꯇꯦ
ꯎ ꯑꯁ ꯇꯨꯝ ꯅꯨꯡꯉꯅꯤꯗꯨꯗꯤ
ꯎꯝ
ꯅꯣꯡ ꯆꯨꯕꯗꯤ ꯇꯨꯝꯕ ꯅꯨꯡꯉꯥꯏꯕꯅꯤꯅꯦ
ꯍꯧꯖꯤꯛꯤ ꯆꯨꯗ꯭ꯔꯦꯕ ꯆꯨꯗꯤ ꯐꯒꯗꯕꯀꯣ ꯑꯩ ꯗꯣ ꯌꯨꯝꯗ ꯂꯩꯇꯦꯕ ꯅꯣꯡ ꯅꯣꯡ
ꯗꯨꯗꯤ
ꯅꯣꯡꯗꯣ ꯅꯨꯡꯉꯥꯏꯇꯦ ꯍꯥꯏꯔꯒ
ꯎꯝ
ꯆꯄꯅꯦꯕ
ꯑꯣ ꯑꯆꯥ ꯀꯔꯤ ꯌꯦꯟꯁꯥꯡ ꯆꯥꯔꯕ ꯉꯁꯤꯗꯤ
ꯉꯁꯤ ꯎꯇꯤ ꯆꯥꯏ
ꯎꯇꯤ ꯍꯥꯏꯕꯅꯤꯍꯦ ꯎꯇꯤ ꯆꯥꯕ ꯍꯥꯏꯅꯕ꯭ꯔꯥ ꯅꯪꯗꯤ
ꯑꯥ ꯑꯌꯨꯗꯗꯤ ꯀꯌꯥ ꯆꯥꯗꯦꯗ ꯑꯗꯨꯕꯨ ꯀꯔꯤ ꯍꯥꯏꯁꯤꯔꯥ ꯑꯗꯨꯝ ꯅꯨꯡꯗꯥꯡ ꯅꯨꯡꯗꯥꯡ ꯅꯠꯇꯕ ꯅꯨꯡꯊꯤꯟꯗ ꯗꯨꯝ ꯆꯥ ꯆꯥꯕ ꯀꯥꯟꯗꯤ ꯈꯔ ꯍꯥꯎꯋꯦ ꯑꯌꯨꯗꯗꯤ ꯆꯥꯕ ꯉꯝꯗꯦ
ꯎꯝ ꯀꯅꯥ ꯀꯅꯥ ꯂꯩꯕ꯭ꯔꯣ ꯅꯣꯏꯗꯤ
ꯈꯣꯏ ꯏꯆꯦꯒ
ꯆꯦꯒꯤ ꯏꯄꯥꯒ ꯂꯩ
ꯎꯝ
ꯈꯣꯏ ꯑꯍꯨꯝ
ꯅꯣꯏ ꯕꯕꯥ ꯃꯃꯥ ꯃꯣꯏꯗꯤ ꯊꯕꯛ ꯆꯠꯄꯔꯣ
ꯑꯩꯈꯣꯏ ꯏꯄꯥꯗꯣ ꯌꯨꯝꯗ ꯂꯩꯍꯧꯕꯅꯦ ꯏꯃꯥꯗꯣ ꯖꯣꯀꯥꯔꯠ ꯆꯦꯛ ꯆꯠꯈ꯭ꯔꯦ
ꯎꯝ
ꯍꯧꯖꯤꯛꯀꯥꯟꯒꯤ ꯀꯩꯅꯣ ꯖꯣꯕꯀꯥꯗꯁꯨ ꯃꯤ ꯑꯇꯣꯞꯄ ꯃꯤ ꯑꯇꯣꯞꯄꯗꯣ ꯁꯤꯟꯕ ꯌꯥꯗꯦꯕ
ꯑꯠꯆꯥ ꯃꯁꯥ ꯃꯁꯥꯃꯛ
ꯑꯗꯨꯝ ꯐꯣꯇꯣ ꯀꯥꯞꯄꯅꯤꯗꯕꯀꯣ
ꯎꯝ
ꯗꯨꯒꯤ
ꯑꯗꯨꯅ ꯐꯕꯨꯗꯤ ꯐꯗꯦ
ꯎꯝ
ꯅꯪꯗꯤ ꯆꯠꯇ꯭ꯔꯣ
ꯑꯩꯗꯤ ꯑꯩꯗꯤ ꯑꯃꯁꯨ ꯆꯠꯗꯦ
ꯃꯤꯡ ꯌꯥꯎꯗ꯭ꯔꯦ ꯍꯥꯏꯅ
ꯃꯤꯡꯁꯨ ꯌꯥꯎꯗꯦ ꯑꯗꯨꯒ ꯅꯍꯥꯟ ꯑ ꯀꯩ ꯑꯗꯨ ꯑꯗꯨ ꯃꯇꯝꯗꯁꯨ ꯌꯥꯝ ꯆꯠꯇꯦꯕ
ꯎꯝ ꯆꯠꯇꯕꯅ ꯐꯩꯗ
ꯅꯩꯁꯥꯕꯤꯕꯨ ꯖꯣꯕꯀꯥꯔꯠ ꯆꯠꯄ ꯌꯥꯕ꯭ꯔꯥꯅꯦ ꯅꯠꯇ꯭ꯔꯣ
ꯑꯇꯣꯞꯄ ꯑꯇꯣꯞꯄ ꯃꯤꯁꯤꯡꯗꯤ ꯑꯗꯨꯝ ꯆꯠꯅꯔꯒ ꯂꯩꯌꯦ
ꯆꯠꯍꯟꯕꯤꯒꯅꯨ ꯅꯪꯅ ꯊꯤꯡꯕꯤ ꯅꯠꯇ꯭ꯔ
ꯃꯣꯏꯒꯤ ꯃꯤꯡ ꯍꯧꯖꯤꯛꯀꯥꯟꯗꯤ ꯃꯣꯏꯒꯤ ꯃꯤꯡꯗꯣ ꯑꯗꯨꯝ ꯂꯩꯈ꯭ꯔꯕ ꯃꯥꯜꯂꯦ ꯍꯥꯏꯕ
ꯑ ꯃꯤꯡ ꯍꯟꯗꯛꯗꯤ ꯀꯩꯅꯣ ꯐꯖꯅ ꯃꯁꯥ ꯃꯁꯥꯒꯤ ꯐꯣꯇꯣꯁꯨ ꯑꯗꯨꯝ ꯀꯥꯞꯒ ꯇꯧꯕ ꯃꯥꯜꯂꯦꯅꯦ ꯍꯥꯥ ꯄꯨꯔꯤ ꯐꯥꯏꯗꯔ ꯑꯗꯨꯅ ꯀ
ꯑꯥ
ꯃꯤ ꯑꯣꯏꯅ ꯁꯦꯡꯅ ꯇꯧꯕꯅ ꯉꯔꯥꯡꯗꯤ ꯊꯕꯛ ꯆꯠꯄ꯭ꯔꯅ
ꯉꯔꯥꯡ ꯂꯧ ꯆꯠꯂꯦ
ꯎꯝ ꯂꯣꯏꯁꯜꯂꯕ꯭ꯔꯣ ꯉꯔꯥꯡꯗ
ꯑꯁ ꯌꯥꯝ ꯂꯩꯍꯧꯔꯤꯗ ꯉꯁꯤꯁꯨ ꯆꯠꯁꯦ ꯍꯥꯏꯗꯤ ꯍꯥꯏꯕꯅꯦ ꯑꯗꯨꯕꯨ ꯅꯣꯡ ꯆꯨꯕꯒꯤ ꯏꯄꯥꯗꯣ ꯇꯟꯈ꯭ꯔ ꯃꯥꯜꯂꯦ ꯑꯗꯨꯃꯨꯛ ꯆꯠꯇ꯭ꯔꯦ
ꯇꯤ ꯆꯠꯄ ꯋꯥꯄꫭꯟꯇ‌ꯦ ꯀꯗꯥꯗꯤ
ꯍꯝ ꯍꯣꯔꯦꯟ ꯆꯪꯗꯧ ꯃꯥꯜꯂꯦ ꯌꯨꯝꯗ ꯂꯩꯔꯤꯗꯤ ꯆꯠꯁꯦ ꯍꯥꯏꯗꯦ ꯍꯥꯏꯗꯧ ꯃꯥꯜꯂꯦ ꯑꯩꯅ ꯌꯨꯝꯗ ꯂꯩꯇꯕ ꯍꯧꯖꯤꯛꯁꯦ
ꯍꯣꯔꯦꯟꯦꯟꯗꯤ ꯆꯠꯄ ꯊꯦꯡꯉꯅꯤꯅ
ꯊꯦꯡꯅꯤꯗ ꯀꯩꯅꯣ ꯂꯧꯗꯣ ꯀꯩꯅꯣ ꯑꯩꯈꯣꯏ ꯑꯗꯨꯝ ꯀꯔꯤ ꯍꯥꯏꯁꯤꯔ ꯑꯩꯈꯣꯏꯒꯤ ꯃꯅꯥꯛꯇ ꯑꯣꯏꯕꯒꯤꯀꯣ ꯑꯗꯨꯝ
ꯑꯃ ꯈꯛꯇ ꯇꯧꯔꯁꯨ ꯌꯥꯝ ꯀꯩꯅꯣ ꯀꯔꯤ ꯀꯅꯥꯌꯦ
ꯑꯥ ꯍꯜꯂꯣ ꯕꯨꯛ ꯅꯛꯄꯅꯤꯅꯥꯀꯣ
ꯑꯣ
ꯊꯕꯛ ꯇꯧꯕꯁꯨ ꯑꯦꯛꯁꯔꯁꯥꯏꯖꯅꯤꯗ ꯑꯗꯨꯝ ꯁꯨꯝ ꯂꯩꯔꯁꯨ ꯃꯁꯥ ꯌꯥꯝ ꯐꯠꯇꯦꯕ ꯊꯕꯛ ꯁꯨꯕꯗ ꯄꯥꯡꯒꯜꯁꯨ ꯊꯣꯛꯄꯅꯤ ꯀꯩꯅꯣ
ꯎ
ꯑꯦꯛꯁꯔꯁꯥꯏꯁ ꯇꯧꯋꯦ ꯃꯩ ꯂꯥꯛꯄ꯭ꯔꯣ ꯉꯥꯁꯤꯗꯤ
ꯃꯩꯗꯣ ꯐꯖꯅ ꯂꯥꯛꯏꯍꯦ
ꯌꯥꯝ ꯐꯔꯦ
ꯅꯨꯡꯥꯏ
ꯍꯣꯔꯦꯟ ꯑꯃꯨꯛ ꯂꯥꯛꯇ꯭ꯔꯗꯤ
ꯑꯩꯈꯣꯏꯒꯤ ꯑꯩꯈꯣꯏ ꯑꯩꯈꯣꯏ ꯈꯨꯟꯒꯤ ꯃꯩꯁꯦ ꯀꯨꯔꯤ ꯇꯧꯔ ꯈꯪꯗꯦ ꯑꯃꯨꯛ ꯂꯥꯛꯀꯅꯤ ꯑꯃꯨꯛ ꯆꯠꯀꯅꯤ ꯉꯔꯥꯡꯗꯣ ꯑꯩꯗꯤ ꯐꯣꯟ ꯄꯥꯏꯗ꯭ꯔꯦ ꯃꯥꯏ ꯂꯥꯛꯇꯕꯅꯤ ꯅ ꯀꯣ ꯐꯣꯟꯗꯣ ꯊꯝꯃꯝꯃꯒ ꯂꯥꯎꯗ ꯆꯠꯂꯦꯕ ꯑꯗ ꯎꯝ ꯑꯩꯈꯣꯏ ꯏ ꯇꯥꯕꯃꯩ ꯂꯥꯛꯑꯗꯤ ꯆ꯭ꯔꯔꯁ ꯇꯧꯕꯤꯌꯨꯀꯣ ꯍꯥꯏꯔꯒ ꯊꯝꯃꯒ
ꯎꯝ
ꯀꯣꯜ ꯇꯧꯔꯒ ꯂꯥꯛꯇꯦ ꯂꯥꯛꯇꯦ ꯂꯥꯛꯇꯦ ꯍꯥꯏ ꯑꯗꯨ ꯄꯨꯡ ꯑꯃꯗ ꯂꯥꯛꯄ ꯃꯥꯜꯂꯦ
ꯎꯝ
ꯅꯣꯠꯊꯅ ꯂꯩꯕ꯭ꯔꯣ
ꯎꯝ ꯈꯪꯗꯦ
ꯅꯪꯒꯤ ꯀꯩ ꯍꯥꯏ ꯅꯪꯒꯤ ꯅꯃꯥꯟꯅꯕꯗꯣ ꯁꯨꯇꯤ ꯑꯃꯁꯨ ꯂꯧꯗꯕ꯭ꯔꯣꯅꯦ
ꯃꯔꯥ ꯁꯨꯇꯤ ꯁꯨꯇꯤ ꯂꯧꯕꯅꯤ ꯉꯔꯥꯡ ꯁꯨꯇꯤ ꯂꯧꯈ꯭ꯔꯕꯅꯤ
ꯑꯗꯨ ꯅꯣꯏꯅꯤ ꯑ ꯀꯩꯅꯣ ꯅꯨꯃꯤꯠ ꯑꯃꯥ ꯈꯛꯇ ꯑꯗꯨꯝ ꯁꯨꯇꯤ ꯂꯧꯃꯤꯟꯅꯕ ꯌꯥꯗꯦ
ꯗꯨꯇꯤꯗꯣ ꯑꯣꯟꯅꯕ ꯆꯞ ꯃꯥꯟꯅꯅ ꯆꯠꯇꯕꯒ
ꯑꯣ
ꯇꯣꯉꯥꯟ ꯇꯣꯉꯥꯟꯅ ꯆꯠꯄ
ꯑꯗꯨꯗꯤ ꯅꯣꯏꯅꯤꯅꯣ ꯀꯣꯏꯕ ꯆꯕ ꯑꯃꯁꯁꯨ ꯐꯪꯗꯧ ꯃꯥꯟꯗꯦ
ꯑꯗꯨꯅꯤꯅꯦ ꯁꯪꯗꯔꯒꯤꯅꯤꯅꯦ ꯑꯁ ꯁꯥꯁꯨ ꯁꯥꯕꯒꯤ ꯍꯟꯗꯛ ꯆꯠꯅꯤꯡꯗꯦꯕ
ꯑꯣ
ꯁꯥꯕ ꯈꯔ ꯐꯗꯤ ꯆꯠꯀꯦ ꯇꯧꯕꯅꯤꯅ
ꯆꯠꯇ꯭ꯔꯗꯤ ꯄꯩꯁꯥ ꯁꯦꯞ ꯇꯧꯋꯦ ꯑꯗꯨ ꯆꯠꯀꯅꯨ
ꯑꯃꯔꯣꯝꯗ ꯐꯔꯗꯤ ꯐꯩ ꯍꯟꯗꯛ ꯁꯨꯆꯠ ꯆꯠꯇꯕꯒꯤ ꯑꯗꯨꯝ ꯆꯠꯊꯣꯛꯅꯤꯡꯗꯦ ꯆꯠꯄ ꯆꯠꯂꯗꯤ ꯑꯗꯨꯝ ꯆꯠꯅꯤꯡꯉꯥꯏ ꯇꯧꯕ ꯑꯁꯦ ꯃꯅꯤ ꯆꯠꯇ ꯗ ꯑꯗꯨꯝꯅ ꯍꯥꯏꯗꯤ ꯆꯇ꯭ꯔ ꯑꯃ ꯆꯊꯗꯤ ꯑꯁ
ꯎ
ꯀꯨꯏꯅ ꯆꯥꯕꯗꯤꯅꯦ
ꯑꯌꯨꯛꯇ ꯃꯥꯅ ꯀꯩꯅꯣ ꯆꯥꯛ ꯏꯟꯁꯥꯡ ꯊꯣꯡꯕꯤꯕ꯭ꯔꯣ
ꯆ ꯆꯥꯛꯒꯨꯝꯕ ꯀꯥꯝꯕꯤꯔꯒ ꯊꯝꯕꯁꯨ ꯂꯩꯌꯦ ꯃꯥꯅ ꯍꯧꯒꯠꯄ ꯉꯝꯃꯗꯤ ꯊꯣꯡꯉꯒ ꯂꯩꯕ ꯅꯨ ꯃꯤꯠ ꯆꯤꯡ ꯂꯩꯌꯦ
ꯇꯥꯂꯦꯗ ꯅꯣꯏꯁꯨ
ꯀꯝꯄꯅꯤꯒꯤ ꯆꯥꯛ ꯌꯦꯟꯁꯥꯡꯗꯤ ꯄꯤꯕꯨꯗꯤ ꯄꯤ ꯑꯗꯨ ꯆꯥꯅꯤꯡꯗꯕꯒꯤꯩꯀꯣ
ꯎꯝ
ꯊꯥꯎ ꯈꯛꯇ ꯄꯤꯕꯗꯣ ꯑꯩꯗꯤ ꯆꯥꯗꯦꯕ
ꯎ
ꯑꯩꯅ ꯑꯗꯨꯒ
ꯎꯝ
ꯊꯥꯎ ꯆꯥꯕ ꯍꯩꯅꯕ꯭ꯔꯥ ꯅꯪꯗꯤ
ꯑꯗꯨ ꯃꯔꯛ ꯃꯔꯛꯗ ꯆꯥꯗꯤ ꯑꯗꯨꯝ ꯍꯥꯏꯅꯏ ꯑꯗꯨꯕꯨ ꯑꯁ ꯑꯁ ꯌꯥꯝ ꯆꯥꯃꯜꯂꯤꯗꯤ ꯍꯩꯅꯗꯤꯗ
ꯎꯝ
ꯆꯥꯅꯤꯡꯕ ꯃꯇꯝꯁꯨ ꯂꯩꯌꯦ ꯑꯩꯗꯤ
ꯎꯝ ꯃꯥꯅ ꯍꯟꯗꯨ ꯃꯥꯅ ꯑꯣꯏꯕꯁꯨ ꯂꯩ
ꯑꯗꯨꯒ ꯎ ꯀꯩ ꯇꯉꯜꯒꯨꯝꯕ ꯇꯧꯔꯒ ꯆꯥꯔꯗꯤ ꯍꯥꯎꯋꯤ ꯀꯥꯡꯁꯣꯏꯗꯀꯣ
ꯎꯝ ꯁꯨꯀ꯭ꯔꯤꯒꯤ ꯀꯩꯅꯣ ꯑꯗꯨꯒꯨꯝ ꯄꯥꯟꯕꯗ ꯅꯣꯏ ꯆꯥꯗ꯭ꯔꯣ
ꯀꯔꯤ
ꯈꯏꯗꯣ
ꯁꯧꯒꯔꯤꯒꯤ
ꯈꯨꯏ ꯈꯏ
ꯑꯩꯈꯣꯏ ꯑꯩꯈꯣꯏꯗ ꯀꯩꯅꯣ ꯑꯩꯈꯣꯏ ꯑꯩꯈꯣꯏ ꯈꯨꯟꯗ ꯑꯗꯨꯒꯨꯝꯕ ꯁꯦꯝꯗꯦꯗ
ꯎꯝ ꯅꯣꯏꯔꯣꯝꯗ ꯆꯥꯟꯅꯗ꯭ꯔꯤꯕꯣ
ꯑꯗꯨꯒꯤꯗꯣ ꯁꯣꯒꯔꯤꯗꯣ ꯆꯥꯗꯦ ꯑꯗꯣ ꯑꯇꯣꯞꯄ ꯂꯩꯕꯗꯣ
ꯑꯝ
ꯑꯗꯨꯗ ꯆꯥꯏ
ꯈꯔ ꯈꯔ ꯆꯥꯎꯕꯒꯤꯗ
ꯑꯥ
ꯉꯍ ꯑ ꯁꯨꯀ꯭ꯔꯤꯒꯤ ꯑꯗꯨꯝ ꯃꯔꯨꯗꯤ ꯆꯥꯗꯦꯕ
ꯎꯝ ꯑꯗꯨ ꯆꯥꯕꯗꯣ ꯈꯪꯗꯦꯕ ꯁꯦꯝꯕ ꯍꯩꯇꯕꯒꯤꯔ ꯈꯪꯗꯦ ꯑꯗꯨ ꯑꯗꯨꯁꯨ ꯍꯥꯎꯋꯦꯀꯣ ꯑꯩꯗꯤ ꯍꯥꯎꯋꯦ
ꯑꯁ ꯑꯩꯈꯣꯏꯔꯣꯝꯗꯤ ꯑꯗꯨ ꯆꯥꯕꯅꯤ
ꯑꯣ
ꯑꯗꯨꯗꯨ ꯑꯗꯨꯅ ꯐꯗ꯭ꯔꯣ ꯆꯥꯕꯗ ꯉꯥꯔꯤꯒꯨꯝꯕ ꯊꯥꯎꯒꯨꯝꯕ ꯆꯥꯕ ꯁꯔꯨꯛꯄꯗꯤ ꯑꯗꯨꯅꯪ ꯐꯥꯏꯗꯦ
ꯑꯗꯨ ꯍꯥꯎꯋꯦ ꯑꯗꯨ ꯁꯦꯝꯕ ꯍꯩꯇꯦ ꯍꯥꯏꯕ ꯃꯣꯏꯗꯣ ꯁꯦꯝꯕꯣ ꯍꯥꯏꯗꯤꯤ ꯍꯥꯏ
ꯑꯆꯥ ꯑꯆꯥ
ꯑꯗꯨꯕꯨ ꯑꯁꯤ ꯑꯆꯧꯕꯗꯨꯗꯤ ꯑꯩꯈꯣꯏꯅ ꯑꯗꯨꯝ ꯊꯣꯡꯉꯒ ꯑꯩꯈꯣꯏ ꯑꯗꯨꯝ ꯆꯔꯤꯗ
ꯎꯝ ꯑꯗꯨꯁꯨ ꯑꯆꯧꯕꯁꯨ ꯍꯥꯎꯕꯨꯗꯤ ꯍꯥꯎꯋꯏꯀꯣ
ꯎꯝ ꯑꯗꯨꯀꯣ ꯐꯖꯅ ꯊꯣꯡꯝꯕꯤꯔꯗꯤ ꯑꯗꯨ ꯍꯥꯎꯋꯦ ꯑꯗꯨꯒ ꯍꯥꯎꯗꯨꯕꯁꯨ ꯂꯩꯌꯦꯀꯣ ꯊꯣꯡ ꯀꯥꯟꯗ
ꯊꯥꯎ ꯍꯥꯞꯄꯁꯨꯣ
ꯍꯥꯎꯇꯕ ꯃꯥꯒꯤ ꯃꯍꯥꯎꯗꯣ ꯇꯣꯉꯥꯟꯕꯁꯨ ꯂꯩꯌꯦꯕ
ꯑ ꯑꯗꯨꯒꯨꯝꯕ ꯁꯦꯝꯃꯗꯤ ꯑꯩꯈꯣꯏ ꯏꯃꯥꯅ ꯌꯥꯝ ꯍꯩꯕꯅꯤꯅ
ꯑ
ꯑꯁꯦꯡꯕꯅꯤ
ꯏꯃꯥꯁꯤꯡꯗꯤ ꯍꯩꯇꯕ ꯂꯩꯇꯦꯀꯣ ꯍꯩꯕ ꯈꯛꯇ ꯀꯔꯤ ꯇꯧꯋꯔ ꯈꯪꯗꯦ
ꯐꯔꯤ ꯊ
ꯃꯣꯏꯗꯤ ꯑꯗꯨꯝ ꯑꯉꯥꯡ ꯃꯇꯝꯗꯒꯤꯀꯣ ꯑꯗꯨꯝ ꯊꯕꯛ ꯁꯨꯔꯗ ꯂꯥꯛꯄꯅꯤꯅ
ꯑꯣ ꯑꯩꯈꯣꯏꯅ ꯑꯩꯈꯣꯏꯅ ꯍꯥꯏꯩꯇꯕ ꯈꯛꯇ ꯔꯔꯤ ꯇ ꯁꯤꯔ
ꯃꯆꯥ ꯑꯩꯈꯣꯏꯒꯨꯝꯕꯗꯤ ꯑꯩꯈꯣꯏ ꯍꯟꯗꯛꯁꯤꯗꯤ ꯂꯣꯏꯅ ꯃꯊꯕ ꯈꯪꯗꯦꯅꯦ
ꯍꯥꯟꯅ ꯃꯤꯁꯤꯡꯗꯗꯤ ꯐꯖꯅ ꯊꯕꯛ ꯇꯧꯕ
ꯎꯝ